ꯍꯜꯂꯣ
ꯎꯝ ꯀꯩ ꯋꯥꯔꯤ ꯁꯥꯟꯅꯔꯝꯃꯤꯅꯣ ꯗꯣꯏ ꯅꯣꯏꯕꯥꯅꯤ
ꯏꯕꯥꯅꯤꯁꯦ ꯅꯣꯡ ꯆꯨꯕꯗꯒꯤ ꯀ꯭ꯂꯥꯁ ꯆꯠꯅꯤꯡꯗꯕ ꯍꯧꯎꯔꯦꯕ ꯑꯃꯗꯨꯁꯨ ꯑꯗꯨꯒꯤ ꯀꯃꯥꯏꯅ ꯇꯧꯁꯤꯔꯣ ꯀꯃꯥꯏꯅ ꯇꯧꯁꯤꯔꯣ ꯍꯥꯏꯔꯒ ꯑꯩꯅ ꯑꯦꯁꯥꯏ꯭ꯟꯃꯦꯟꯁꯨ ꯍꯧꯖꯤꯛ ꯁ꯭ꯇꯤꯀꯔꯒꯨꯝꯕꯁꯨ ꯅꯞꯇꯕꯅꯤꯅ ꯋꯦꯗꯅꯁꯗꯦꯗ ꯁꯕꯃꯤꯠ ꯇꯧꯅꯤꯡꯉꯥꯏ ꯉꯁꯤ ꯆꯠꯇ꯭ꯔꯒ ꯑꯥ ꯇꯤ꯭ꯌꯨꯁ ꯇꯦꯗꯁꯨ ꯑꯃꯥ ꯅꯨꯄꯤꯗ ꯊꯣꯛꯇꯦꯅ ꯑꯗꯨꯕꯨ ꯋꯦꯗꯅꯁꯗꯦ ꯍꯨꯖꯤꯛꯀꯤ ꯐꯖꯅ ꯆꯠꯂꯁꯦ ꯑꯗꯨꯒ ꯑꯥ ꯑꯦꯁꯥꯢ꯭ꯟꯃꯦꯟꯁꯨ ꯁꯕꯃꯤꯠ ꯇꯧꯔꯁꯦ ꯍꯥꯏꯔꯒ ꯃꯥꯁꯨ ꯍꯥ ꯍꯥ ꯍꯥ ꯇꯧꯔꯒ ꯊꯝꯈ꯭ꯔꯦ
ꯑꯍꯁ ꯀꯔꯤ ꯏꯁꯇꯤꯀꯔ ꯅꯞꯇꯣꯏꯅꯣ ꯍꯥꯏꯁꯦ
ꯃꯥ ꯃꯣꯏꯒꯤ ꯑ ꯑ ꯁ꯭ꯄꯦꯁꯦꯜ ꯇꯦꯁ ꯄꯤꯕ ꯌꯥꯝ ꯃꯃꯤꯡ ꯂꯩꯌꯦꯅ
ꯑꯥ
ꯑꯗꯨ ꯈꯣꯏꯒꯤꯗꯣ ꯑꯥ ꯂꯩꯕꯅꯦꯕ ꯐꯣꯇꯣꯗꯣ ꯍꯣ ꯑ ꯇꯦ ꯑꯩꯈꯣꯏ ꯗꯥꯏꯒ꯭ꯔꯥꯝꯗꯣ ꯏꯅꯤꯡꯗꯕꯒꯤ ꯄ꯭ꯔꯤꯟ ꯑꯥꯎꯠ ꯇꯧꯔꯒ ꯅꯞꯇꯣꯏꯅꯦꯕ
ꯑꯥ
ꯑꯗꯨꯗꯒꯤ ꯏꯕꯥꯅꯤꯗꯣ ꯑꯗꯨꯗ ꯇꯧꯕ ꯍꯧꯈ꯭ꯔꯤꯕ ꯍꯣꯏ ꯈꯔ ꯌꯥꯝꯕ ꯃꯥꯜꯂꯦ ꯃꯥꯒꯤ ꯁ꯭ꯄꯦꯁꯦꯜ ꯇꯦꯁꯠꯀꯤꯗꯣ ꯑ ꯑꯞꯄꯔ ꯂꯤꯝ ꯂ ꯂꯣꯋꯔ ꯂꯤꯝ ꯑꯗꯨꯒ ꯁꯔꯚꯥꯏꯀꯜꯒꯤ ꯂꯝꯕꯔꯒ ꯁ꯭ꯄꯥꯏꯟꯒꯤꯗꯣ ꯂꯝꯕꯔꯒ ꯇꯧꯒꯤ ꯂꯩꯕꯅꯦꯕ
ꯑꯩꯁꯨ ꯍꯣꯔꯦꯟꯗꯩ ꯁꯤꯟꯗ ꯌꯥꯔꯔꯣꯏ ꯕꯣꯠ ꯂꯥꯏ ꯀꯩꯅꯣ ꯂꯩꯔꯒ
ꯑꯥꯎ ꯇꯧꯕ ꯍꯧꯔꯣ
ꯎꯝ ꯆꯥꯖꯤ ꯍꯥꯎꯋꯦ ꯍꯦ
ꯆꯥꯛꯅ ꯄꯨꯡ ꯕꯥꯔꯣꯗ ꯄꯨꯡ ꯕꯥꯔꯣꯗ ꯇꯧꯗꯣꯏꯕ
ꯍꯣꯏ ꯆꯥꯅ ꯍꯧꯖꯤꯛ ꯊꯛꯏꯕ
ꯑ ꯑꯁ ꯄꯨꯛ ꯊꯟꯕꯅ ꯁꯤꯕꯅꯤꯀꯣ
ꯊꯜꯂꯣꯏꯍꯦ ꯆꯥꯛ ꯌꯥꯝ ꯑꯈꯣꯏ ꯍꯧꯖꯤꯛ ꯆꯈꯥꯎ ꯌꯥꯝ ꯆꯥꯎꯔꯦ
ꯑꯩꯗꯤ ꯊꯥꯎ ꯌꯥꯝ ꯄꯤꯛꯄꯅꯦ ꯍꯧꯖꯤꯛꯇꯤ
ꯈꯔꯆꯥꯕ ꯆꯪꯗ꯭ꯔꯕꯣ ꯅꯪꯅ ꯑꯃꯨꯛ
ꯎꯝ ꯑꯗꯣ ꯉꯔꯥꯡꯗꯤ ꯑꯩꯗꯣ ꯀꯥꯡꯍꯧ ꯕꯤꯟ ꯀꯥꯡꯍꯧ ꯇꯧꯕꯤ ꯆꯥꯛ ꯌꯥꯝ ꯆꯥꯏꯌꯦ
ꯑꯣ ꯃꯣꯔꯣꯛ ꯌꯥꯎꯔꯗꯤ ꯆꯥꯛ ꯑꯗꯨꯝ ꯆꯪꯒꯤꯅꯤꯗ
ꯑꯥ
ꯅꯍꯥꯟ ꯉ ꯅꯍꯥꯟꯗꯣ ꯃꯣꯔꯣꯛ ꯎ ꯃꯣꯔꯣꯛꯅꯦꯅ ꯃꯦꯠꯂꯦ ꯑꯗꯨꯒ ꯍꯦꯛꯇ ꯁꯥꯃꯟꯕꯩ ꯄꯨꯛ ꯆꯥꯛꯇꯅ ꯍ ꯁꯤꯡꯖꯨ ꯑꯃ ꯑꯣꯏꯅ ꯁꯦꯝꯃꯗꯤ ꯀꯩꯁꯨ ꯇꯧꯔꯣꯏꯗꯕꯀꯣ ꯃꯣꯔꯣꯛꯇꯣ ꯃꯣꯔꯣꯛꯇꯣ ꯈꯇꯪ ꯆꯥꯔꯕꯅꯤꯅ ꯉꯥꯔꯤꯗꯨꯒ ꯁꯥꯕꯗ ꯁꯤ ꯇꯧꯏ
ꯑꯁ ꯑꯩ ꯉꯁꯤ ꯀ꯭ꯂꯥꯁ ꯆꯠꯇꯕꯁꯦ ꯌꯨꯝꯅ ꯍꯥꯡꯅꯗꯤ ꯑꯩꯕꯨ ꯍꯥꯠꯇꯣꯛꯈ꯭ꯔꯅꯤ ꯑꯩ ꯀꯤꯕꯅ ꯁꯤꯔꯦ
ꯅꯣꯏ ꯌꯨꯝ ꯀꯃꯥꯏꯅ ꯈꯪꯗꯣꯏꯕ ꯑꯣ ꯑꯦꯇꯦꯟꯗꯦꯟꯁ ꯁꯨꯗꯕꯩ ꯍꯥꯏꯔꯛꯄꯗꯔꯣ
ꯅꯠꯇꯦ ꯑꯁꯤ ꯑꯩꯕꯥꯅꯤꯅ ꯍꯧꯖꯤꯛ ꯋꯥꯔꯤ ꯁꯥꯟꯅꯕ ꯃ ꯐꯝꯗꯁꯦ ꯑꯩꯒꯤ ꯑꯪꯀꯜꯒꯤ ꯅꯨꯄꯤ ꯃꯌꯥꯝ ꯌꯥꯎꯋꯦꯕ
ꯎꯝ
ꯑꯗꯨ ꯑꯣꯏꯔꯒ ꯃꯣꯏ ꯈꯣꯏꯁꯨ ꯑꯩꯈꯣꯏꯗꯣ ꯋꯥꯔꯤ ꯈꯨꯝꯅꯩꯌꯦꯕ ꯑꯗꯨꯒꯤ ꯅꯪ ꯑ ꯀꯩꯗꯧꯉꯥꯏ ꯀ꯭ꯂꯥꯁ ꯆꯠꯇꯣꯏꯅꯣ ꯅꯪ ꯀꯩꯗꯧꯉꯩ ꯀ꯭ꯂꯥꯁ ꯆꯠꯇꯣꯏꯅꯣ ꯍꯥꯏꯔꯒ ꯑꯩꯗꯣ ꯆꯤꯟ ꯊꯤꯔꯒ ꯃꯟꯗꯦꯗꯒꯤ ꯐꯖꯅ ꯆꯠꯂꯅꯤꯅ ꯍꯥꯏꯕ ꯑꯗꯨ ꯑꯩꯒꯤ ꯑꯪꯀꯜ ꯅꯁꯨ ꯑꯃꯁꯨ ꯉꯁꯥꯏꯗꯁꯨ ꯑ ꯉꯔꯥꯡꯗꯁꯨ ꯅꯪ ꯍꯌꯦꯡꯒꯤꯗꯤ ꯀ꯭ꯂꯥꯁ ꯆꯠꯂꯤꯉꯩ ꯅꯠꯇ꯭ꯔꯣ ꯍꯥꯏꯔꯒ ꯍꯣꯏ ꯍꯌꯦꯡꯒꯤ ꯑꯩ ꯀ꯭ꯂꯥꯁ ꯆꯠ ꯄꯍꯧꯔꯅꯤ ꯍꯥꯏꯔꯒꯥ ꯀꯩꯁꯨ ꯆꯠꯇꯦ ꯅꯪꯁꯦꯀꯣ ꯎꯝ ꯌꯥꯔꯦꯅ ꯇꯧꯔ
ꯈꯪꯒ꯭ꯔꯕꯣ ꯆꯠꯇꯦꯕ
ꯆꯠ ꯑꯩ ꯃꯉꯣꯟꯗꯗꯤ ꯇꯧꯈꯤꯔꯣꯏ ꯀꯤꯌꯦ ꯇꯧꯅꯤꯡꯉꯛ ꯑ ꯀ꯭ꯂꯥꯁ ꯂꯣꯏꯔꯦ ꯍꯜꯂꯛꯑꯦ ꯅꯆꯤꯟꯊꯤꯌꯦꯅꯦ ꯑꯗꯨꯒ ꯅꯪꯒꯤ ꯔꯨꯝꯃꯦꯠ ꯅꯨꯄꯤꯗꯨ ꯃꯆꯤꯟ ꯊꯤꯅꯤ ꯍꯌꯦꯡ ꯁꯤ ꯌꯨꯝꯗ ꯃꯣꯏ ꯃꯝ ꯃꯣꯏ ꯃꯃꯥꯅꯁꯨ ꯅꯪ ꯍꯌꯦꯡꯗꯒꯤꯗꯤ ꯀ꯭ꯂꯥꯁ ꯆꯠꯅꯤꯡꯉꯥꯏ ꯅꯠꯇ꯭ꯔꯣꯅ ꯍꯥꯏꯔꯛꯄꯗ ꯍꯣꯏ
ꯑ ꯑ ꯑꯩ ꯑꯥ ꯑꯥꯒꯁꯇ ꯀꯩꯅꯣ ꯍꯧꯅꯤ ꯍꯥꯏꯕ ꯈꯪꯗ꯭ꯔꯤ ꯑꯈꯣꯏ ꯃꯥꯁ ꯁꯦꯞꯇꯦꯝꯕꯔ ꯑꯣꯛꯇꯣꯕꯔꯗꯅꯦ ꯑꯗꯨꯝ ꯂꯩꯔꯤ ꯍꯥꯏꯕ ꯌꯥꯝ ꯇꯜꯂꯦ
ꯍꯣꯏ ꯑꯩꯁꯨ ꯍꯧꯖꯤꯛꯇꯤ ꯍꯥꯏꯗꯣꯛꯈꯤꯔꯣꯏ ꯍꯥꯏꯗꯣꯛꯑꯗꯤ ꯁꯤꯔꯅꯤ ꯌꯨꯝꯗ
ꯑꯁ ꯑꯗꯨꯅꯦ
ꯅꯣꯡꯁꯨ ꯉꯥꯍꯥꯛꯇꯪꯈꯛꯇ ꯁꯨꯔꯒ ꯍꯧꯖꯤꯛ ꯑꯃꯨꯛꯀ ꯅꯣꯡ ꯆꯨꯗ꯭ꯔꯦ
ꯃꯥ ꯀ꯭ꯂꯥꯁ ꯆꯠꯂꯣ ꯍꯥꯏꯔꯦ ꯑꯗꯨꯗꯤ
ꯍꯣꯏ ꯀ꯭ꯂꯥꯁ ꯆꯠꯂꯣ ꯍꯥꯏꯕ ꯃꯥꯜꯂꯦ ꯑꯗꯨꯒ ꯅꯨꯄꯤ ꯃꯥꯗꯣ ꯌꯥꯝꯅ ꯎꯅꯤꯡꯗꯦ
ꯎꯝ
ꯗꯨꯒꯤ
ꯑꯁ ꯑꯈꯣꯏꯗꯅ ꯍꯦꯟꯅ ꯑꯃꯨꯛ ꯍꯦꯟ ꯈꯣꯟꯊꯤ ꯆꯥꯗꯣꯏꯅꯦꯅ ꯇꯧꯔꯤꯁꯦ
ꯍꯣꯏ ꯑꯩꯗꯤ ꯑꯃ ꯑ ꯍꯧꯖꯤꯛ ꯅꯪꯒꯤ ꯔꯨꯝꯃꯦꯠ ꯅꯨꯄꯤꯗꯨꯗꯤ ꯃꯥꯁꯨ ꯑꯗꯨꯝ ꯅꯨꯡꯗꯤ ꯅꯨꯡꯁꯤꯌꯦꯅꯀꯣ ꯆꯥꯗꯣ ꯖꯥ ꯅꯨꯄꯤꯗꯣ ꯑꯗꯨ ꯑꯥ ꯑꯗꯨ ꯑꯣꯏꯕꯅ ꯑꯩꯗꯤ ꯃꯥꯒ ꯃꯥꯛ ꯍꯣꯏ ꯑꯗꯨ ꯅꯨꯄꯤ ꯀꯅꯥ ꯃꯦꯟꯅꯔꯗꯤ ꯃꯥꯕꯨ ꯆꯥꯏꯗ꯭ꯔꯗꯤ ꯑꯩꯁꯨ ꯆꯥꯏꯕꯗꯤ ꯉꯝꯃꯔꯣꯏꯑꯕ ꯑꯗꯨꯒꯤ ꯈꯔꯗꯤ ꯍꯣꯏ ꯃꯥ ꯍꯥꯏꯕꯗꯤ ꯃꯥ ꯑꯥ ꯃꯥ ꯂꯥꯛꯏꯕꯅꯤꯅ ꯑꯩꯒꯤꯁꯨ ꯃꯇꯦꯡ ꯈꯔ ꯄꯥꯡꯒꯅꯤꯕ ꯃꯥꯅ ꯍꯥꯏꯕꯗ ꯃꯥ ꯏꯕꯥꯅꯤ ꯍꯦꯛ ꯂꯧꯛꯃꯤꯟꯅꯔꯒ ꯏꯕꯥꯅꯤꯗꯣ ꯆꯞ ꯃꯥꯟꯅꯔꯒ ꯑꯥ ꯑꯦꯁꯥꯏꯟꯃꯦꯟꯒꯨꯝꯕꯁꯨ ꯇꯧꯗꯤ ꯇꯧꯋꯤꯅ ꯑꯗꯨ ꯑꯣꯏꯔꯒ ꯄꯥꯏꯕꯒꯨꯝꯕ ꯇꯧꯔꯗꯤ ꯑꯩꯅꯁꯨ ꯃꯥꯒ ꯑꯩꯒ ꯀ꯭ꯂꯥꯁ ꯂꯥꯥꯛꯃꯤꯟꯅꯕ ꯅꯨꯃꯤꯠꯁꯨ ꯑꯁꯥꯏꯟ ꯃꯦꯟꯁꯨ ꯆꯞ ꯃꯥꯕꯨ ꯆꯩꯗ꯭ꯔꯗꯤ ꯑꯩꯁꯨ ꯆꯥꯏꯗꯣꯏ ꯃꯥꯟꯗꯦ ꯑꯗꯨ ꯀꯣꯏꯁꯟꯒꯨꯝꯕ ꯍꯥꯡꯕꯒꯨꯝꯕ ꯑꯣꯏꯔꯗꯤ ꯍꯥꯡꯗꯦꯀꯣ
ꯍꯣꯏ ꯑꯗꯣ ꯑꯃꯨꯛꯀꯣ ꯑꯇꯩꯗꯨꯗꯤ ꯑꯩꯈꯣꯏꯕꯥꯅꯤꯒꯤ ꯏꯃꯥꯟꯅꯕꯤ ꯑꯄꯤꯛꯄꯤ ꯑꯅꯤꯗꯣ ꯃꯣꯏꯗꯤ ꯑꯃꯨꯛ ꯀꯩꯅꯣ ꯇꯧꯗꯣꯏꯅ ꯐꯔꯔ ꯂꯩꯔꯤꯗꯅ ꯑꯠ ꯑꯗꯨꯒꯤꯁꯨ ꯑꯗꯨ ꯂꯩꯔꯦ ꯑꯗꯨ ꯊꯥꯔꯠ ꯏꯌꯥꯔꯗꯣ ꯊꯥꯗꯁꯨ ꯗꯤ ꯃꯣꯏ ꯆꯥꯟꯁꯇꯣ ꯀꯩꯅꯣ ꯌꯥꯗꯦꯗꯅ ꯑꯗꯨꯒꯤꯁꯨ ꯈꯜꯂꯒ ꯏꯇꯣꯝꯇ ꯉꯥꯏꯍꯧꯗꯣꯏꯔꯅ ꯑꯗꯨꯝ ꯄꯥꯈꯠꯂꯛꯑꯦꯕ
ꯅꯍꯥꯟ ꯑꯩꯅꯥ ꯍꯥꯡꯕ ꯃꯇꯝꯗ ꯅꯪꯒꯤ ꯔꯨꯝꯃꯦꯠꯇ ꯑꯩꯅ ꯋꯥꯔꯤꯁꯦ ꯂꯤꯕꯅꯦꯕ
ꯀꯩ ꯋꯥꯔꯤ ꯂꯤꯔꯤꯕꯥ
ꯑ ꯃꯥꯗꯣ ꯀꯔꯝꯕꯥꯥꯏꯅ ꯇꯧꯔꯒ ꯂꯩꯏꯕ꯭ꯔꯥ ꯀꯣꯟꯅ ꯑꯩꯅ ꯁꯨꯃꯥꯏꯅ ꯇꯧꯕ ꯃꯇꯝꯗ ꯅꯪꯗꯣ ꯊꯦꯡꯅ ꯂꯥꯛꯀꯅꯤꯅ ꯍꯥꯏꯔꯛꯑꯦꯕ ꯑꯗꯨꯒꯤ ꯃꯣꯏꯒ ꯄꯨꯟꯅ ꯃꯣꯏ ꯑꯅꯤꯗꯨꯒ ꯀꯣ ꯄꯨꯟꯅ ꯂꯥꯛꯀꯅꯤꯅ ꯍꯥꯏꯔꯛꯄ ꯑꯗꯨꯗꯒꯤ ꯑꯩꯅ ꯑꯁ ꯃꯕꯥꯅꯤꯕꯨꯗꯤ ꯉꯥꯏꯔꯗꯤ ꯃꯥꯗꯤ ꯃꯕꯥꯅꯤꯗꯤ ꯍꯧꯖꯤꯛ ꯔꯤꯖꯜꯁꯨ ꯊꯣꯛꯇꯦ ꯔꯤꯖꯜ ꯊꯣꯛꯄ ꯃꯇꯝꯗꯤ ꯒ꯭ꯌꯥꯟ ꯇꯥꯅ ꯂꯥꯛꯀꯅꯤ ꯑꯗꯨ ꯐꯥꯔꯁ ꯌꯔꯒꯤꯗꯣ ꯁꯣꯏꯔꯗꯤ ꯃꯕꯥꯅꯤꯗꯨꯗꯤ ꯑꯗꯨꯝ ꯑꯦꯛꯖꯥꯝ ꯊꯥꯅꯤꯉꯥꯏ ꯃꯇꯝꯗ ꯂꯥꯛ ꯀꯅꯤꯅ ꯍꯥꯏ ꯑꯦꯅꯥ ꯑꯩꯅ ꯍꯥꯏꯔꯛꯄꯅꯦꯕ ꯃꯉꯣꯟꯗ ꯑꯗꯨ ꯑꯣꯏꯔꯗꯤ ꯍꯥꯏꯁ ꯃꯥꯗꯣ ꯃꯇꯣꯝꯗ ꯑꯣꯏꯔꯗꯤ ꯀꯩꯅꯣꯝ ꯇꯧꯔꯅꯤ ꯃꯥꯁꯨ ꯅꯪꯉꯣꯟꯗ ꯀꯣꯜ ꯇꯧꯒꯦꯗꯤ ꯍꯥꯏꯈ꯭ꯔꯕꯅꯦ ꯑꯗꯨ ꯅꯨꯃꯤꯠꯇ
ꯎꯝ ꯑꯗꯣ ꯃꯣꯏꯗ ꯊꯦꯡꯉꯅꯤꯅ ꯑꯩ ꯑꯗꯨꯝ ꯁꯚꯦꯟꯇꯤꯟꯗ ꯀꯛꯑꯕ ꯇ꯭ꯋꯦꯟꯇꯤꯗ ꯆꯠꯁꯦ ꯇ꯭ꯋꯦꯟꯇꯤ ꯇꯨ ꯆꯠꯁꯦ ꯇꯧꯔꯛꯑꯦꯕ ꯑꯗꯨꯅ ꯇꯣꯛꯑꯕ ꯑꯩꯁ ꯑꯩꯈꯣꯏ ꯆꯦꯁꯤ ꯁꯚꯦꯟꯇꯤꯟꯗ ꯆꯠꯇꯣꯏꯅꯤꯅ ꯁꯚꯦꯟꯇꯤꯟꯗ ꯑꯗꯨꯝ ꯀꯛꯑꯦ ꯑꯩ
ꯍꯣꯏ ꯑꯗꯨ ꯌꯦꯡꯉꯨꯅꯦ ꯃꯕꯥꯅꯤꯗꯣ ꯆꯠꯂꯦ ꯍꯥꯏꯔꯁꯨꯅꯦ ꯑꯗꯨ ꯑꯣꯏꯔꯒ ꯑꯕꯥꯅꯤꯗꯣ ꯑꯃꯨꯀ ꯎꯝ ꯏꯕꯥꯅꯤꯗꯣ ꯑꯃꯨꯛꯀ ꯑ ꯊꯦꯡꯅ ꯆꯪꯒꯦꯒꯨꯝꯕ ꯑꯃꯨꯛ ꯀꯠꯊꯣꯛꯑꯗꯤ ꯅꯪꯒꯤꯗꯤ ꯕꯦꯔꯥ ꯀꯥꯔꯅꯤꯅ
ꯍꯣꯏ
ꯑꯗꯨꯒꯤꯅꯤꯗ
ꯁꯚꯦꯟꯇꯤꯟꯗꯨꯁꯨ ꯊꯦꯡꯃꯜꯂꯝꯅꯦ ꯍꯥꯏꯕ
ꯍꯣꯏ ꯊꯦꯡꯅꯤ ꯊꯦꯡꯅꯤ ꯑꯗꯣ ꯑꯩꯈꯣꯏ ꯨꯅꯤꯌꯔꯈꯣꯏꯁꯨ ꯌꯥꯝ ꯂꯥꯛꯀꯦ ꯂꯥꯛꯀꯅꯤ ꯍꯥꯏꯌꯦ ꯑꯗꯨ ꯅꯨꯃꯤꯠꯇ
ꯍꯣꯏ ꯑꯗꯒꯤ ꯇꯤꯀꯦꯠꯇꯨꯅ ꯉꯟꯅ ꯀꯛꯍꯧꯕ ꯑꯣꯏꯔꯗꯤ ꯑꯇꯩ ꯐꯤꯐꯇꯤꯟꯒꯨꯝꯕꯗ ꯀꯛ ꯀꯗꯧꯕ ꯄꯩꯁꯥꯗꯨꯗꯤ ꯇꯥꯡꯉꯦꯗꯣ ꯁꯚꯦꯟꯇꯤꯟꯗ ꯈꯔ ꯑꯃꯨꯛ ꯁꯚꯦꯟꯇꯤꯟꯗꯨꯁꯨ ꯇꯥꯡꯉꯤꯅꯦꯕ ꯇꯔꯥ ꯍꯦꯜꯂꯒ ꯌꯦꯡꯉꯨꯅꯦ ꯑꯗꯨꯅ ꯑꯗꯨꯝ ꯀꯛꯈ꯭ꯔꯦ ꯑꯗꯨꯗ
ꯇꯥꯡꯗꯤ ꯇꯥꯡꯉꯦ ꯑꯁꯦꯡꯕ ꯑꯗꯨ ꯈꯔꯗꯤ ꯍꯣꯉꯦ ꯑꯗꯨ ꯍꯣꯏ ꯊꯦꯡꯅ ꯑꯩꯁꯨ ꯅꯍꯥꯟ ꯎꯝ ꯃꯅꯤꯄꯨꯔꯗꯨ ꯗꯦꯂꯤꯗꯨ ꯂꯥꯛꯄꯗ ꯁꯨꯃꯥꯏꯅ ꯇꯧꯕꯅꯦꯕ ꯑ ꯄꯅꯤꯀꯥꯔꯒꯤꯁꯨ ꯇꯥꯡꯉꯤ ꯀꯣ
ꯇꯧꯋꯦꯕ ꯎꯝ
ꯑ ꯑꯗꯨ ꯗꯦꯜꯂꯤꯒꯤ ꯑꯣꯏꯔꯗꯤ ꯈꯔꯗꯤ ꯍꯣꯡꯗꯤ ꯍꯣꯡꯉ ꯐꯪꯉꯗꯤ ꯐꯪꯒꯗꯤ ꯅ
ꯎꯝ ꯍꯣꯡꯉꯕꯗ ꯇꯔꯦꯠ ꯅꯤꯄꯥꯜ ꯃꯉꯥꯏꯗ
ꯍꯣꯏ ꯑꯗꯨ ꯅꯍꯥꯟ ꯑꯩꯁꯨ ꯗꯦꯜꯂꯤ ꯒꯤ ꯗꯦꯜꯂꯤꯒꯤ ꯀꯛ ꯑꯣ ꯅꯍꯥꯟ ꯌꯨꯝꯊꯣꯛꯑꯒ ꯍꯜꯂꯛꯄ ꯃꯇꯝꯗ ꯅꯦꯛꯁ ꯋꯤꯛꯇ ꯆꯠꯂꯅꯤ ꯍꯥꯏꯕꯒꯤ ꯗꯤꯁ ꯋꯤꯛ ꯃꯟꯗꯦꯅ ꯀꯛꯑꯦꯕ ꯑꯗꯨꯒꯤ ꯅꯥꯏꯟ ꯊꯥꯎꯖꯟꯃꯨꯛ ꯀꯛꯄꯅꯦ ꯑꯩꯁꯨ
ꯀꯩꯅꯣ ꯍꯥꯏꯁꯦ ꯄ꯭ꯂꯦꯟ ꯇꯤꯀꯦꯠꯂꯣ
ꯑ ꯌꯥꯝ ꯁꯥꯎꯅꯤꯡꯉꯦ ꯑ ꯑꯧ ꯃꯃꯥꯡ ꯆꯍꯤ ꯑꯩ ꯌꯨꯝ ꯊꯣꯛꯄꯒ ꯍꯜꯂꯛꯄ ꯃꯇꯝꯗ
ꯑꯝ ꯅꯪ ꯃꯃꯥꯡ ꯆꯍꯤ ꯌꯨꯝ ꯊꯣꯛꯈꯤꯕ꯭ꯔꯅꯦ ꯗꯦꯜꯂꯤ ꯂꯩꯗꯥꯏꯅꯦ ꯑ ꯃꯃꯥꯡꯁꯨ
ꯑꯣ ꯑꯣ ꯖꯥꯅꯋꯥꯔꯤꯗ
ꯑꯗꯨ ꯃꯇꯝ ꯊꯣꯛꯄꯗ ꯆꯥꯛ ꯆꯥꯔꯅꯤꯀꯣ ꯄꯨꯡ ꯕꯥꯔꯣ ꯇꯥꯕꯗ ꯇꯥꯕ꯭ꯔꯣ ꯅꯦꯠꯋꯥꯛ ꯌꯗꯕ ꯍꯥꯜꯂꯣ ꯇꯥꯕ꯭ꯔꯣ ꯍꯜꯂꯣ ꯍꯜꯂꯣ ꯍꯜꯂꯣ ꯁꯥꯎꯅꯤꯡꯉꯦ ꯑꯩꯠ ꯁꯦꯚꯦꯟꯗꯒꯤ ꯇꯣꯄ ꯍꯜꯂꯣ ꯊꯝꯈꯔꯦ